ꯅꯪꯒꯤꯁꯨ ꯃꯈꯥ ꯇꯥꯔꯦ꯫ ꯋꯥꯇꯤꯟ ꯀꯩꯗꯧꯋꯦ ꯍꯥꯏꯕꯅꯣ꯫
ꯋꯥꯇꯤꯟꯁ ꯋꯥꯇꯤꯟ ꯋꯥꯇꯤꯟ ꯆꯥꯔ ꯀꯥꯟꯗ
ꯆꯥꯛ ꯆꯥꯕꯒꯤ ꯐꯝꯃꯦꯕ ꯐꯣꯟꯗꯤ ꯅꯪ ꯄꯥꯏꯔꯤꯕ ꯇꯦꯁ ꯇꯧꯗꯣꯏꯅꯦ ꯑꯗꯨ ꯇꯧꯗꯣꯏꯅꯤ ꯇꯦꯁ ꯀꯧꯔꯦ ꯀꯣꯔꯦ ꯐꯝꯃꯤꯕ ꯑꯩꯖꯦ ꯍꯋꯥꯏ ꯊꯣꯡꯕ ꯆꯥꯔ ꯀꯥꯡꯍꯧ ꯉꯥꯎꯔꯝꯃꯦ ꯑꯩꯅ ꯐꯩꯗ ꯀꯥꯡꯍꯧꯗꯨꯗꯤ ꯑꯂꯨꯒ ꯑꯃꯛ ꯀ ꯃꯌꯥꯝ ꯉꯧꯋꯦꯕꯀꯣ ꯑꯁ ꯈꯔ ꯐꯔꯦ ꯇꯥꯔꯦ ꯁꯤ ꯌꯥꯎꯔꯗꯤ ꯍꯥꯎ ꯑꯩꯗꯤ ꯀꯥꯡꯁꯣꯏ ꯑꯃ ꯀꯥꯡꯍꯧ ꯑꯃ ꯆꯥꯗꯤ ꯍꯋꯦꯕꯀꯣ ꯍꯥꯏꯗꯤ ꯑꯗꯨꯒ ꯑꯂꯨꯗꯣ ꯃꯨꯜꯂꯝꯗꯕꯅꯦ ꯃꯤ
ꯉꯔꯥꯡ ꯑꯩꯈꯣꯏ ꯀꯥꯒ ꯂꯧꯕꯨꯛ ꯆꯠꯂꯨꯕ
ꯑ ꯀꯩꯕ꯫
ꯑꯩꯈꯣꯏꯗꯥ ꯍꯣꯢ ꯑꯩꯈꯣꯏ ꯗꯥ ꯍꯣꯏ ꯑꯈꯣꯏ ꯀꯥ ꯍꯣꯏ ꯂꯨꯛ ꯆꯠꯂꯨꯕ
ꯑꯣ
ꯑꯗꯨꯗ ꯌꯦꯟꯗꯣ ꯌꯦꯟ ꯑꯆꯧꯕꯅꯦꯕ ꯑꯗꯨ ꯃꯣꯏꯗꯣ ꯀꯥꯎꯊꯠꯅꯔꯒ ꯁꯤꯔ ꯇꯥ ꯂꯩꯔꯝꯃꯕꯥ
ꯑꯣ
ꯑꯩꯈꯣꯏ ꯑꯁꯤ ꯌꯦꯡꯈꯣꯟꯗ ꯅꯥꯥꯡꯔ ꯈꯣꯠꯂꯒ ꯁꯤꯕ ꯅꯠꯇꯕ ꯁꯤꯕꯁꯨ
ꯅꯪ ꯂꯥꯏꯔꯤꯛ ꯄꯥꯕ ꯆꯠꯂꯒ ꯅꯪ ꯁꯤꯗꯤ ꯑꯗꯨꯝ ꯇꯧꯕ ꯂꯩꯔꯝꯗꯧ ꯃꯥꯟꯁꯤꯜꯂꯛꯑꯦꯗ ꯅꯪ
ꯑꯗꯨꯒ ꯀꯩꯅꯣ ꯇꯧꯕ ꯀꯔꯤ ꯀꯔꯤ ꯍꯥꯠꯂꯒ ꯑꯩꯈꯣꯏ ꯏꯕꯥꯅ ꯊꯣꯡꯉꯦ ꯊꯣꯡꯉꯦꯅ ꯇꯧ ꯂꯩꯔꯝꯃꯦ ꯃꯣꯏꯒꯤ ꯌꯥꯝ ꯆꯠꯄꯗꯨꯗ ꯃꯣꯏꯁꯤꯦ ꯂꯧꯧꯕꯠꯀꯔꯤ ꯆꯠꯂꯨꯕꯗ ꯋꯥꯕꯗꯨꯗ
ꯎꯝ ꯎꯝ ꯎꯝ
ꯊꯣꯏꯅ ꯇꯧꯔꯃꯤ ꯑꯗꯨꯒꯤꯅꯤꯅ ꯌꯥꯝꯃꯦꯕ ꯌꯦꯟꯕ ꯀꯣ ꯎꯄꯥ ꯑꯃ ꯈꯪꯖꯥꯎ ꯑꯃ ꯑꯣꯏꯕꯗꯨꯅ
ꯈ꯭ ꯑꯦꯝ ꯄꯤꯔꯛꯑꯣ ꯑꯗꯨꯗꯤ
ꯂꯩꯦꯝꯍꯧꯗ꯭ꯔꯦ ꯐꯥꯔꯃꯔꯁꯨꯝ ꯋꯥꯔꯤꯒꯤ ꯋꯥꯅꯤ ꯑꯩꯁꯦ ꯒ꯭ꯔꯤꯟ ꯚꯦꯂꯤ ꯀ꯭ꯂꯤꯅꯤꯛ ꯅꯣ ꯑꯩ ꯆꯦꯛꯀꯞꯁꯦ ꯅꯨꯠ ꯀꯨꯟꯅꯤ ꯐꯥꯗ꯭ꯔꯗꯤ ꯄꯩꯁꯥ ꯂꯧ ꯌꯥꯔꯣꯏꯗꯣꯀꯣ
ꯎꯛꯨꯅꯤ ꯐ
ꯅꯨꯃꯤꯠ ꯀꯨꯟꯅꯤ ꯐꯥꯗ꯭ꯔꯤꯕꯀꯣ ꯑꯗꯣ ꯁꯤꯒꯤ ꯃꯇꯨꯡꯗ ꯑꯩꯈꯣꯏꯅ ꯇꯤꯛꯀꯦꯠ ꯑꯃ ꯅꯥꯏꯟꯇꯤꯟ ꯂꯨꯄꯥ ꯆꯥꯝꯃꯔꯤ ꯅꯥꯏꯟꯇꯤꯟ ꯑꯣꯏꯔꯗꯤ ꯀꯨꯟ ꯐꯥꯗ꯭ꯔꯤꯀꯣ
ꯁꯦ
ꯗꯦꯠ ꯅꯥꯏꯟꯇꯤꯟꯗ ꯗꯦꯠ ꯅꯥꯏꯟꯇꯤꯟꯗ ꯇꯧꯕꯅꯦꯕꯀꯣ
ꯑ
ꯑꯗꯣ ꯑꯩ ꯍꯥꯟꯅ ꯔꯤꯄꯣꯔꯠ ꯃꯌꯥꯝꯁꯨ ꯈꯔ ꯄꯨꯔ ꯆꯠꯈꯤ ꯑꯗꯨꯅ ꯐꯖꯅ
ꯏꯂꯀꯦ ꯏꯂꯀꯦ
ꯍꯦꯈꯣꯣꯏꯈꯣ
ꯑꯒꯋꯥ
ꯑꯩ ꯔꯤꯄꯣꯠ ꯑꯣ ꯁꯤ ꯀꯣꯂꯣꯅꯤ ꯀꯩꯒꯤ ꯔꯤꯄꯣꯔꯠ ꯈꯪꯖꯩ ꯁꯤꯖ ꯈ ꯄꯨ ꯆꯠꯦ
ꯑꯗꯨ ꯂꯥꯛꯀꯦ
ꯍꯅꯤ
ꯄꯃꯥꯄ ꯌꯥꯔꯦ ꯌꯥꯔꯦ ꯍ ꯃꯣꯏ ꯌꯥ ꯌꯥ ꯑꯩꯒꯤ ꯃꯣꯏꯔꯥꯡꯗꯤ ꯀꯥꯏꯗꯦ ꯅꯪ ꯃꯃꯤꯡ ꯐꯣꯟꯁꯗꯦ ꯍꯥꯏꯔ ꯅꯪ ꯄꯨꯜꯂꯤ ꯀꯩꯒꯤꯅꯣ
ꯂꯝ ꯅꯨꯡ ꯄꯟꯗ ꯀꯩꯁꯨ ꯀꯥꯏꯗꯦ ꯄ
ꯑꯩ ꯃꯣꯏꯔꯥꯡꯗꯤ ꯀꯥꯏꯗꯣꯏꯅ ꯍꯣꯏ ꯌꯨꯝꯗ ꯊꯣꯛꯂꯛꯑꯅꯤ ꯆꯤꯡ ꯃꯅꯤꯡꯁꯤꯗ ꯑꯩꯈꯣꯏꯒꯤ ꯃꯣꯏꯔꯥꯡ ꯌꯧꯔꯝꯗꯥꯏꯒꯤ ꯆꯤꯡꯗ ꯊꯦꯛꯄꯤꯗꯣ ꯑꯗꯨꯒꯤ ꯋꯥꯈꯜꯗꯅꯦꯕ ꯑꯩ ꯏꯁꯤꯡ ꯃꯅꯤꯗ ꯊꯦꯛ ꯇꯁ ꯆꯦꯡ ꯊꯦꯛꯀꯅꯤ ꯂꯝꯕꯤꯃꯨꯛ ꯌꯧꯔꯅꯤ ꯑꯗꯗꯒꯤꯗꯤ ꯆꯥꯔ ꯋꯥꯇꯔ ꯄ꯭ꯔꯣꯖꯦꯛ ꯃꯄꯥꯗꯣ ꯑꯗꯨꯒꯅꯦ ꯂꯥꯜꯂ ꯂꯥꯛꯏꯁꯦ ꯑꯩꯅ ꯑꯗꯨꯒ ꯎꯔꯤꯕꯣꯛꯀꯩ ꯆꯥꯛꯄꯣꯠ ꯆꯥꯐꯝꯗꯨꯗ ꯃꯣꯏꯔꯥꯡꯒꯤ ꯀꯦꯐꯦ ꯑꯣꯏꯗꯣꯏꯅꯦ ꯑꯗꯨꯒ ꯃꯣꯏꯔꯥꯡꯕ꯭ꯔꯤꯖ ꯃꯈꯨꯝ ꯃꯈꯀꯥꯗꯒ ꯀꯨꯝꯊꯔꯒ ꯑꯃꯨꯛꯇ ꯍꯥꯏꯒꯠꯂꯔꯦꯁꯦ ꯑꯩ ꯐꯖꯅ ꯊꯝꯕꯤꯔꯝꯖꯔꯤ ꯑꯩꯒꯤ ꯄꯨꯟꯁꯤꯒꯤꯕꯨ ꯁꯤꯕꯨ ꯑꯩꯕꯨ ꯆꯕꯨ ꯁꯤꯕꯨ ꯁꯤꯕꯨ ꯁꯣꯏ ꯌꯥꯝ ꯃꯥꯜꯂꯦꯇꯥꯔꯦ
ꯑꯩꯁꯦ ꯃꯩ ꯃꯩ ꯆꯠꯄꯤ ꯑꯗꯨꯝ ꯊꯣꯛꯂꯛꯑꯒꯦ
ꯍꯥ ꯀꯩꯅꯣ ꯃꯔꯤ ꯃꯔꯤ ꯆꯠꯄ ꯍꯥꯏꯗꯤ
ꯍꯥ
ꯂꯥ ꯃꯅꯤ ꯁꯒ‌ꯣꯜ ꯂꯥ ꯑꯅꯤꯒꯤ ꯁꯒ‌ꯣꯜ ꯌꯥ ꯄꯨꯔꯛꯑꯅꯤ ꯃꯆꯥꯠ ꯆꯥꯔꯝꯃꯅꯤ ꯑꯗꯨꯒ ꯑꯗꯨꯝ ꯂꯥꯏꯗꯅ
ꯎꯝ
ꯑꯆꯥ ꯄꯣꯠ ꯀꯩꯀꯥ ꯆꯥꯔ ꯈ‌ꯣꯠꯂ ꯇꯧꯔꯒ ꯑꯗꯨꯝ
ꯑꯠꯆ‌‌ꯥꯄꯣꯠ ꯆꯥꯒꯨꯝꯕꯖ‌ꯦ ꯄꯩꯁꯥ ꯌꯥꯝ ꯆꯠꯂꯦ
ꯍꯣꯏꯅꯦ ꯍꯣꯏ ꯑꯗꯨ ꯑ‌ꯦꯝꯌꯨ ꯆꯠꯈꯤꯕꯒꯤ ꯀꯩꯅꯣ ꯗꯨ ꯑꯗꯨꯝ ꯂꯥꯛꯑꯒꯦ ꯕ ꯑꯩꯅ
ꯑꯧ
ꯄꯨꯡꯗꯣ ꯑꯗꯨꯝ ꯇꯔꯥꯛ ꯑꯅꯤꯕ ꯌꯦꯡꯕꯒ ꯀꯩꯗꯥ ꯇꯔꯥꯃꯥꯊꯣꯏ
ꯎꯝ ꯍꯣꯏ
ꯌꯦꯟꯗꯣ ꯑꯝꯇ ꯌꯦꯡꯒꯦ ꯌꯦꯡꯗꯗꯤ ꯌꯥꯔꯣꯏ
ꯅꯪ ꯄꯨꯨꯔ‌‌ꯣꯏꯗꯔ‌ꯣ ꯍꯥꯏꯖ‌ꯦ
ꯄꯨꯔ‌ꯣꯏꯌ‌ꯦ ꯑ‌ꯦꯝ ꯌꯨ ꯒꯤꯅꯦ ꯍꯥꯏꯅ ꯅꯪꯒꯤ ꯗ ꯄꯨꯔꯛꯇꯣꯏꯅꯦ
ꯍꯥ ꯑꯗ‌ꯣꯟꯗꯤ ꯀꯩ ꯆꯥꯗꯨꯕ
ꯑꯦ ꯅꯣꯏꯗꯥ ꯑꯥꯗ ꯆꯥꯅꯕꯩ ꯆꯥꯅꯕ ꯉꯥꯛꯇꯅꯤ
ꯑꯩꯅ ꯑꯗꯨ ꯂꯍ‌ꯧ ꯅꯪꯗꯤ ꯀꯩ ꯆꯥꯗꯣꯏꯕ
ꯑꯥꯗ ꯑꯣꯛ ꯃꯄꯨꯝ ꯑꯃ ꯀꯛꯏꯌꯦ
ꯀꯥꯂꯥ
ꯀꯛꯏꯅꯦ ꯑꯥꯗꯥ ꯑꯣꯛ ꯃꯄꯨꯝ ꯑꯃ
ꯃꯄꯨꯝ ꯑꯃ ꯀꯛꯏꯌꯦ
ꯅꯪ ꯂꯥꯏꯔꯤꯛ ꯋꯥ ꯆꯪꯉꯝꯃꯣꯏ ꯅꯪ ꯁꯤ ꯑꯗꯨꯝ ꯇꯧꯂꯩꯔꯝꯅꯤ ꯅꯪ ꯑꯩ ꯈꯪꯉꯦ ꯅ‌‌ꯪ ꯃꯤ ꯑꯌꯥꯝ ꯌꯥꯝ ꯊꯤꯔꯒꯅꯪ ꯑꯩ ꯈꯪꯉ‌ꯦ ꯅꯪ ꯈ‌ꯪꯉ‌ꯦ ꯅꯪ ꯅꯪꯒꯤ ꯑꯃ ꯀꯩꯅꯣꯗ ꯑꯃ ꯀꯩꯅꯣ ꯁꯥꯟꯅꯕ ꯀꯥꯟꯗ ꯑꯃ ꯑꯩ ꯁꯤ ꯌꯧꯗꯔꯗꯤ ꯉꯁꯤ ꯍꯥꯏꯔ ꯑ ꯂꯝꯐ ꯑꯩꯅ ꯄꯣꯄꯥ ꯍꯥꯏꯅ ꯇꯧ ꯂꯩꯕꯗꯨ ꯑꯗꯨꯝ
ꯍꯝꯕ ꯑꯦꯜ ꯑꯣ ꯄꯤ ꯑꯦꯟ ꯁꯤ ꯑꯦꯟ ꯗꯤ ꯁꯤ ꯁꯤ ꯇꯧꯔ ꯂꯩꯕꯗꯣ ꯑꯗꯨ ꯁꯣꯏꯅ ꯇꯧꯔꯝꯒꯅꯤ ꯈꯪꯉꯤ ꯅꯪꯒꯤꯗꯤ ꯀꯩꯅꯣꯅꯦꯃꯤ ꯌꯨꯡꯒꯤꯕ ꯑꯝꯗ ꯌꯨꯡꯕ ꯃꯤꯅꯦ ꯃꯤ ꯌꯨꯡꯖꯁꯔꯅꯣ ꯊꯝꯕ ꯑꯗꯨꯝ
ꯑꯗꯨꯒꯤ ꯋꯥꯔꯛꯄꯥꯎ ꯇꯥꯏꯃꯤꯡ ꯑꯃ ꯂꯥꯛꯀꯅꯤꯕ ꯑꯗꯨ ꯑꯗꯨꯝ ꯅꯪ ꯑꯗꯨꯝ ꯅꯪ ꯉꯁꯥꯒꯤ ꯍꯥꯏꯟꯅ ꯑꯗꯨꯝ ꯂꯥꯛꯆꯅꯤꯕ
ꯑꯩ ꯅꯍꯥꯟꯒꯤ ꯏꯟꯖꯤꯟ ꯖꯤꯒ‌ꯦꯠꯇ‌ꯣ ꯂꯤꯠ ꯂꯤꯠꯀ‌ꯦ ꯇꯧꯔꯥ ꯌꯥꯝ ꯁꯥꯌ‌ꯦ
ꯑꯦ ꯑꯩ ꯅꯍꯥꯟ ꯉꯔꯥꯡꯒꯤ ꯑꯃ ꯌꯦꯟ ꯆꯥꯝꯗꯨꯅ ꯂꯧꯊꯣꯛꯛꯇꯔꯤꯕ
ꯂꯧꯊ‌ꯣꯛ ꯑ‌ꯦ ꯀꯣꯝꯄꯥꯛꯄ ꯀꯣꯝꯄꯥꯛꯇ ꯄꯨꯔꯛꯏꯁꯤꯅꯦ ꯑꯩ ꯈꯜꯂꯤꯁꯤ ꯌ‌ꯦꯟ ꯑꯐꯨꯠ ꯄꯗ‌‌ꯣ ꯀꯩꯅꯣ ꯃꯥ ꯀ‌ꯣꯝ ꯄꯥꯛꯇ ꯄꯨ ꯂꯥꯛꯏꯖꯤ ꯍꯣꯁꯇꯦꯜꯗ ꯄꯨꯂꯥꯛ ꯑ‌ꯦ ꯍꯥꯏꯕꯗꯣ ꯇꯤꯐꯤꯟꯒꯗꯣ ꯂꯩꯇꯕꯒꯤ ꯃꯤꯅ ꯑꯗꯨꯝ ꯍꯥꯞꯆꯤꯜꯂꯛꯄꯗꯨꯗ ꯀꯣꯝꯄꯥꯛ ꯇ ꯍꯥꯞꯆꯤꯜꯂꯛ ꯄꯨ ꯐꯨꯜ ꯂꯥꯛ ꯑꯕꯁꯤꯅꯤ ꯑꯩꯅ ꯈꯜꯂꯤꯁꯤ
ꯃꯤ ꯑꯩ ꯍꯥꯏꯔꯝꯃꯤꯗꯨꯕꯨ ꯅꯪ ꯌꯦꯟ ꯆꯥꯡꯕꯝꯗ ꯄꯨꯔꯛꯑꯒꯦ
ꯑꯗꯨ ꯍꯥꯏꯔꯝ ꯃ ꯀꯗꯥꯏ ꯅ‌ꯣ ꯇꯧꯔꯛꯑ‌ꯣ
ꯑ
ꯑꯩꯅ ꯂꯩꯔꯛꯏꯅꯦ ꯀꯩꯅ‌ꯣꯝ ꯌꯦꯟ ꯆꯥꯝꯅꯝ ꯅ‌ꯦꯅꯥ
ꯃꯥꯅ ꯅꯪ ꯊꯥꯖꯕ ꯁꯨꯛꯉꯝ ꯉꯝꯗ‌ꯦꯃꯤ
ꯀꯥꯏꯅꯣ ꯀꯩꯀꯩꯅꯣ ꯑꯩꯅ ꯐꯥꯠꯇꯣꯏꯖ‌ꯦ ꯂ‌‌ꯣꯏ ꯁꯨꯔ ꯃꯥꯜꯂꯦ
ꯑꯩꯗꯤ ꯀꯩꯅꯣ ꯇꯧꯗ꯭ꯔꯤꯌꯦ ꯌꯥꯒ ꯑꯝꯇ ꯁꯦꯡꯗ꯭ꯔꯤꯌꯦ ꯀꯩꯅꯣ
ꯑꯩ ꯍꯣꯔꯦꯟ ꯍꯜꯂꯛꯄꯗ ꯑꯣꯏꯅ ꯆꯥꯉꯛ ꯄꯅ ꯐꯠꯇ꯭ꯔꯣ
ꯍꯂꯛꯄ ꯍꯥꯏꯖ‌ꯦ ꯀꯩꯅ‌ꯣ
ꯌꯦꯡꯂꯨꯔꯒ ꯍꯜꯂꯛꯄꯗ
ꯏꯖꯧꯂꯒꯦ ꯍꯥꯏꯅ
ꯍꯣꯏ ꯌꯦꯡꯉꯨꯔꯒ ꯍꯜꯂꯛꯄ ꯆꯪꯉꯛꯄ ꯐꯩꯌꯦ
ꯄꯨꯡꯀꯌꯥ ꯇꯥꯔ ꯎꯝ ꯃꯥꯄꯟꯖꯨ ꯇꯥꯗꯔꯤ ꯖꯤꯕꯨ ꯑꯩ ꯂꯥꯛꯄꯒꯩꯗꯧꯔꯦ ꯂꯝꯕꯤꯗꯨ ꯐꯔꯛ ꯇꯥꯕꯔꫭ
ꯂꯝꯕꯤꯒꯤꯗꯨ ꯍꯣꯏ ꯑꯗꯨꯕꯨꯗꯤ ꯑꯩ ꯁꯣꯝ ꯅꯀꯟꯗꯩ ꯊꯧꯒꯤꯗꯩꯅꯦꯕ
ꯐꯔꯦ ꯐꯔꯦ ꯆꯂꫭ
ꯀꯨꯌꯥꯊꯣꯡ ꯐꯥꯎꯗꯣꯏ ꯀꯪꯂꯥꯗ ꯑꯗꯨꯃꯥꯏ ꯊꯧꯒꯤꯗꯩꯅꯦꯕ
ꯍꯣꯏ
ꯀꯔꯤꯑꯃꯨꯛ ꯍꯥꯏꯔꯛ ꯇꯥꯏꯅꫭ ꯉꯁꯤ ꯕꯥꯏꯑꯣꯁꯤ ꯇꯦꯁꯇꯨꯅ ꯚꯥꯏꯁꯨꯇꯤꯁꯇꯨꯕꯨꯗꯤ ꯑꯗꯨꯝ ꯇꯧꯔꯝꯅꯤ ꯑꯩ ꯈꯜꯂꯤꯁꯤ ꯑꯅꯥꯕꯗꯨ ꯀꯩꯅꯣ ꯐꯖꯅ ꯃꯥꯥꯅꯥ ꯐꯔꯛꯈꯤꯗ꯭ꯔꯥ ꯀꯃꯥꯏꯅ ꯇꯧꯔꯒ ꯐꯗꯣꯏꯅꯣ ꯐꯔꯦ ꯍꯥꯏꯁꯤꯅ ꯀꯃꯥꯏꯅ ꯈꯪꯗꯣꯏꯅꯣꯗꯣ ꯃꯥꯅꯗꯤ ꯅꯥꯟ ꯁ꯭ꯇꯨꯜ ꯇꯦꯁ ꯑꯃ ꯇꯧ ꯍꯥꯏꯕꯅꯦꯕ ꯑꯗꯨ ꯇꯧꯗ꯭ꯔꯤꯕ ꯑꯩꯁꯦ ꯍꯧꯖꯤꯛꯐꯥꯎꯕ
ꯍꯥꯡꯁꯤꯗꯦ
ꯁꯇꯨꯜ ꯇꯦꯁ ꯇꯧꯕꯗꯣ ꯀꯩꯅꯣ ꯑꯗꯨꯏꯗꯣ ꯀꯔꯤ ꯍꯥꯏꯔꯛꯇꯩꯅꯣ ꯑꯩ ꯀꯔꯤ ꯍꯥꯏꯁꯤ ꯄꯩꯁꯥ ꯂꯩꯇꯥꯗꯅꯥ ꯇꯧꯗꯔꯤꯅꯤ ꯍꯥꯏꯔꯒꯦ ꯇꯧꯕꯅꯦꯕ ꯏꯁꯇꯨꯜ ꯍꯉꯛꯀꯅꯤ ꯁꯤ ꯇꯧꯔꯕꯅꯥ ꯍꯟꯗꯛ ꯄꯩꯁꯥ ꯈꯔ ꯆꯤꯟꯕꯩ ꯇꯧꯕ ꯐꯔꯛꯇꯥꯔ ꯂꯩꯔꯦꯅ ꯑꯗꯨꯝ ꯍꯥꯏꯔꯒꯦꯕ ꯑꯗꯨꯅ ꯐꯔꯅꯤꯕ ꯑꯗꯨꯗꯤ ꯃꯥꯗꯨꯅꯦꯕ ꯇꯧ ꯍꯥꯏꯁꯦ ꯑꯗꯨ ꯇꯧꯔꯒ ꯑꯗꯨꯁꯨ ꯇꯧꯔ ꯇꯧꯔ ꯆꯦꯛ ꯇꯧꯗꯩꯅꯦꯕꯀꯣ ꯑꯩ ꯃꯅꯨꯡꯗꯁꫭꯛꯏ ꯁꯣꯛꯇꯦꯗꯣ ꯁꯇꯨꯜꯇꯁꯨ ꯑꯗꯨꯝ ꯇꯥꯔꯝꯒꯅꯤꯕ ꯁꯣꯛꯏ ꯁꯣꯛꯇꯔꯤꯗꫭ ꯀ ꯀꯃ
ꯇꯄꯤꯦꯁꯤ ꯀꯊ ꯆ
ꯀꯔꯤꯅꫭ ꯁꯤꯒꯤ ꯍꯦꯝꯁꯤꯕꯨ ꯍꯥꯞꯆꯤꯟꯕ ꯌꯥꯗ꯭ꯔꯁꯨꯕꯨ ꯕꯁ ꯇꯧꯗꯧꯔꯕꯣ ꯎꯝ
ꯇꯧꯊꯔꯤ
ꯍꯜꯂꯣ
ꯇꯥꯗꯔꫭ
ꯕꯥꯁ ꯇꯧꯗꯧ ꯔꯥꯕꫭ ꯍꯥꯏꯕ
ꯇꯧꯗꯦꯕ ꯇꯧ ꯊꯝꯃꯀꯥꯟꯗ ꯇꯧꯗꯩꯅꯦꯕ
ꯌꯦꯟꯖꯥꯡꯗꫭ ꯑꯝꯇꯥ ꯀꯌꯥꯝ ꯂꯩꯔꯤꯕꯅꫭ ꯑꯝꯇꯥ ꯌꯦꯡꯂꯨꯒꯦ ꯂꯩꯗꯤ ꯈꯔ ꯂꯩꯕꯅꯤꯕ ꯑꯌꯥꯝ ꯐꯖꯅ ꯁꯦꯡꯅ ꯈꯪ ꯑꯨ ꯂꯩꯕꯅꯤ ꯉꯔꯥꯡ ꯑꯩꯈꯣꯏꯕꯥꯒ ꯥꯑꯈꯣꯏ ꯈꯣꯏꯕꯅ ꯑꯈꯣꯠꯂ ꯆꯥꯕ ꯑꯃꯁꯨ ꯂꯩꯌꯦꯕꯀꯣ ꯇ꯭ꯔꯥꯐꯤꯛ ꯑꯣꯏꯕꯅꯤ ꯂꯩꯔꯝꯒꯅꯤ ꯍꯟꯖꯥꯡ ꯌꯥꯝ ꯂꯩꯍꯝꯒꯅꯤ ꯈꯪꯉꯦꯕ ꯍꯟꯖꯥꯡꯗꫭ ꯌꯥꯝꯅ ꯌꯥꯃꯦꯕ ꯌꯥꯝꯕ ꯃꯤꯅ ꯃꯌꯥꯝ ꯃꯌꯥꯝ ꯍꯥꯞꯄꯤꯗꯅꯥ ꯂꯦꯝꯃꯤꯗꯅ ꯃꯌꯥꯝ ꯃꯌꯥꯝ
ꯎꯝ
ꯇ ꯊꯣꯏ ꯉꯁꯤ ꯌꯦꯡꯉꯝꯗꯗꯅꯕ ꯑꯃꯨꯛ ꯗꯥꯛꯇꯔꯗꯣ
ꯎꯝ
ꯌꯦꯡꯕꯅꯦ ꯑꯗꯨꯝ ꯍꯜꯂꯣ
ꯀꯩꯍꯥꯏꯅꫭ ꯃꯤ
ꯑꯩꯣꯏꯕ ꯀꯩꯗꯧꯅꯤ
ꯑꯩ ꯍ
ꯀꯅꯣ
ꯐꯣꯅꯤꯅꯤ ꯐꯩ
ꯎ ꯂꯣꯏꯁꯤꯜ ꯂꯣꯏ ꯂꯣꯏꯁꯤꯜꯂꯝꯃꯒ ꯆꯠꯈꯤꯕꯁꯨ ꯌꯥꯎꯕꯗꯤ ꯌꯥꯕ꯭ꯔꯥ ꯍꯥꯏꯅ ꯍꯥꯥ
ꯑꯩ ꯈꯪꯗꯦ ꯗꯪ ꯔꯑꯣ ꯑꯩꯗꯤ ꯌꯥꯗꯦ
ꯂꯣꯏꯒꯤꯁꯨ ꯂꯣꯏꯁꯤꯜꯂꯝꯃꯅꯤ ꯑꯗꯨꯒ ꯆꯠꯅꯕ
ꯒꯗꯔ ꯒꯗꯔ ꯒꯗꯔ ꯒꯗꯔ ꯒꯗꯔ ꯒꯗꯔ ꯍꯥ
ꯀꯨꯏꯟ ꯆꯪꯒꯗ꯭ꯔꯕ
ꯍꯝ
ꯁꯅꯁꯨꯁꯟꯗꯦꯗꯨ ꯄꯥꯏ ꯁꯤ ꯄꯥꯏ ꯂꯩꯔꯗꯤ ꯀꯃꯥꯏꯅ ꯂꯣꯏꯁꯟꯗꯣꯏꯅꯣ ꯍꯥꯏꯕ
ꯑꯗ ꯊꯝꯃꯀꯥꯟꯗ ꯄ ꯄ ꯄꯞ ꯄꯞ ꯄꯞ
ꯇꯤꯐꯤꯟ ꯃꯆꯥ ꯊ ꯍꯥꯕꯛꯒ ꯇꯧꯅꯤꯖ ꯇꯤꯐꯤꯟ ꯃꯆꯥ ꯃꯆꯥ ꯃꯌꯥꯝ ꯂꯩꯗꯥꯏꯅꯦ
ꯃꯆꯥꯗ ꯍꯥꯞꯄꯛꯀꯅꯨ ꯑꯆꯧꯕꯗ ꯍꯥꯞꯄꯛꯎ ꯑꯦ ꯃꯃꯣ ꯅꯪ ꯀꯩꯅꯣꯒꯤ ꯑꯩꯈꯣꯏꯒꯤ ꯁꯤ ꯃꯅꯥꯛꯀꯤ ꯂꯥꯏ ꯍꯔꯥꯎꯕꯗꯣ ꯂꯥꯏ ꯍꯔꯥꯎꯕꯗꯣ
ꯑꯝ ꯇꯥꯏꯌꯦ ꯍꯔꯥꯎꯔꯦ
ꯎꯝ
ꯍꯜꯂꯣ
ꯀꯩ ꯍꯥꯏꯒꯦ
ꯍꯜꯂꯣ
ꯀꯩ ꯍꯥꯏꯒꯦ ꯇꯥꯏꯌꯦ ꯀꯩꯅꯣꯃꯤ
ꯌꯦꯟ ꯅꯣꯏ ꯄꯨꯜꯂꯞ ꯆꯥꯗꯣꯏꯔꯥ ꯀꯃꯥꯏꯅ ꯇꯧꯗꯣꯏꯅꯣ
ꯆꯥꯗꯣꯏꯅꯤ ꯀꯩꯅꯣ
ꯍꯥꯥ
ꯎꯝ
ꯌꯨꯝꯗꯨ ꯑꯃꯨꯛ ꯈꯥꯏꯖꯤꯜꯂꯨꯅꯤꯀꯣ ꯃꯁꯤ ꯏꯟꯁꯥꯡ ꯊꯣꯡꯕꯅꯥꯏ ꯑꯗꯨꯒ ꯑꯩꯅ ꯑꯃꯨꯛ ꯄꯣꯛꯇꯕꯗꯣ
ꯍꯝ ꯍꯝ ꯍꯝ
ꯀꯩꯝ ꯊꯧꯉꯣꯅꯨꯒ ꯍꯥꯏꯖꯜꯂꯒ ꯁꯤꯕꯨꯗꯤ ꯉꯍꯥꯛ ꯂꯩꯔ ꯇꯠꯈ꯭ꯔꯅꯤ